ꯈ ꯆꯅꯣ
ꯑꯩꯗꯣ ꯀꯩꯅꯣ ꯀꯣꯛ ꯇꯨꯝꯕ ꯆꯄ
ꯎ ꯑꯩꯁꯨ ꯀꯣꯛ ꯂꯨꯝꯕ ꯌꯥꯗꯦꯕ ꯀꯣꯛꯇꯨꯝꯒꯤꯗ ꯍꯌꯦꯡꯅ ꯃꯉꯥꯏ ꯆꯥꯛꯀꯧꯕ ꯂꯩ ꯍꯥꯏꯕ ꯑꯩ ꯀꯥꯎꯊꯣꯛꯑꯦ
ꯑꯣ ꯅꯍꯥꯟ ꯂꯨꯍꯣꯡꯈꯤꯕ ꯅꯨꯄꯤꯗꯣ
ꯍ
ꯑꯥ ꯑꯗꯨꯒꯤ ꯇꯩꯅꯣꯗ ꯎꯏꯌꯦ
ꯑꯣ ꯑꯣ ꯑꯗꯨ ꯑꯣ ꯑꯔꯆꯅꯥ ꯍꯥꯏꯒꯗ꯭ꯔꯥ
ꯍꯥ ꯅꯠꯇꯦ ꯅꯠꯇꯦ ꯀꯩꯅꯣꯗ ꯎꯕ ꯋꯥꯏꯅ ꯍꯧꯕ ꯃꯐꯝꯗꯨ ꯎꯕ
ꯑꯣ ꯅꯠꯇꯦ ꯃꯥꯗꯤ ꯀꯝꯇ ꯃꯥꯗꯤ ꯂꯣꯏꯈ꯭ꯔꯦ ꯑꯇꯣꯞꯄ ꯅꯨꯄꯤ ꯑꯃꯅꯦ ꯑꯩꯈꯣꯏ ꯑꯩꯈꯣꯏ ꯃꯃꯥꯒꯤ ꯁꯥꯏꯠꯀꯤ
ꯑꯣ
ꯂꯨꯍꯣꯡꯕ ꯑꯗꯨ ꯆꯠꯀꯗꯕ ꯑꯗꯨ ꯆꯠꯇ꯭ꯔꯕ ꯂꯨꯍꯣꯡꯕꯗꯣ ꯑꯗꯒꯤ ꯃꯉꯥꯅꯤ ꯆꯥꯛꯀꯧꯕꯗ ꯂꯥꯛꯑꯣꯅ ꯍꯥꯏꯕ
ꯑꯗꯨ ꯇꯤꯞꯀꯤ ꯅꯪꯅ ꯁꯤ ꯇꯧꯔꯤꯁꯦ ꯀꯩꯅꯣꯔꯕ ꯅꯪ ꯀꯩ ꯀꯩꯅꯣ ꯂꯣꯏ ꯏꯕ꯭ꯔꯕ ꯃꯅꯤꯄꯨꯔꯤ ꯑꯗꯒꯤ ꯀꯪꯒꯦ ꯑꯩꯈꯣꯏꯅ ꯇꯥꯛꯁ ꯀꯩꯅꯣ ꯇꯧꯕ ꯃꯇꯝꯗ ꯊꯣꯔꯛꯄꯗꯣ
ꯎꯝ
ꯑꯗꯨꯗ ꯂꯣꯏꯅ ꯁꯨꯅ ꯅꯪ ꯀꯩꯅꯣ ꯇꯧꯕ꯭ꯔꯕ ꯇꯤꯛ ꯇꯧꯕꯗꯨ
ꯀꯩ ꯊ ꯇꯕꯅ
ꯍꯥꯏꯗꯤ ꯅꯪꯅ ꯁꯤꯜꯂꯤꯔꯔꯕ ꯁꯤꯁꯦ
ꯁ ꯑ ꯍꯧꯖꯤꯛꯇꯤ ꯑꯩꯅ ꯑꯩꯅ ꯀꯩ ꯍꯥꯏꯅꯤ ꯃꯣꯏꯒꯤꯗ ꯌꯥꯎꯕ ꯃꯤ ꯊꯥꯗꯣꯔꯛꯄ ꯑꯣꯏꯔꯒ ꯑꯣꯏꯅꯦꯕ
ꯍ
ꯃꯤ ꯊꯥꯗꯣꯔꯛꯄ ꯑꯣꯏꯕꯒꯤ ꯌꯥꯎꯔꯒ ꯅꯪ ꯑꯃꯨꯛ ꯑꯣꯏꯅ ꯑꯃꯨꯛ ꯇꯧꯔꯤꯅꯦꯕ
ꯑꯥ
ꯗꯒꯤ ꯑꯩꯅ
ꯃꯤ ꯑꯇꯣꯞꯄꯗꯤ ꯇꯧꯕ ꯌꯥꯔꯣꯏꯗ꯭ꯔꯕ
ꯅꯪꯅꯗꯤ ꯌꯥꯔꯣꯏ ꯑꯩꯅꯗꯤ ꯌꯥꯅꯤ
ꯎ ꯀꯩꯒꯤꯅꯣꯗꯤ ꯄꯣ
ꯎꯝ
ꯃꯣꯏꯒ ꯂꯤꯡ ꯂꯩꯅꯕ ꯑ ꯑ ꯑꯃꯨꯛꯁꯨ
ꯑꯩꯅ ꯑꯩꯁꯨꯦ ꯀꯃꯥꯏꯅ ꯍꯥꯏꯅꯤ ꯑꯩꯁꯨꯦ ꯃꯦꯝꯕꯔ ꯑꯣꯏꯕ ꯃꯣꯏꯒꯤ
ꯑ ꯅꯪꯁꯨ ꯍꯥꯞꯈ꯭ꯔꯦ
ꯍꯥꯞꯇꯗꯤ ꯀꯩ ꯍꯥꯏꯗ ꯑꯩꯈꯣꯏ ꯑꯩꯈꯣꯏꯆꯦꯅ ꯍꯥꯞꯄꯛꯄꯅꯦꯕ ꯑꯩꯗꯣ
ꯑ ꯑꯗꯨꯗꯣ ꯏꯅꯥꯎꯅꯨꯄꯤꯁꯨ ꯇꯧꯋꯦꯕꯀꯣ ꯑꯗꯨꯒꯨꯝꯕꯗꯣ
ꯑꯣ ꯃꯜ ꯇꯧꯔꯛꯄ ꯅꯪꯉꯗꯥ
ꯎꯝ ꯇꯧꯗꯤ ꯇꯧꯔꯛꯇꯦꯗ ꯑꯗꯨ ꯃꯥꯅ ꯀꯩꯅꯣꯗ ꯊꯥꯒꯠꯂꯛꯄ ꯑꯗꯨꯗ ꯎꯕ
ꯑ ꯑꯗꯣ ꯑꯩꯅ ꯑꯃꯨꯛ ꯃꯤ ꯃꯈꯟ ꯃꯈꯟ ꯇꯧꯕ ꯌꯥꯗꯦ ꯃꯤ ꯀꯨꯟꯃꯃꯛ ꯃꯤ ꯃꯉꯥꯗ ꯇꯧꯕ ꯌꯥꯗꯦ ꯊ ꯂꯩꯖꯦ
ꯅꯪ ꯃꯤ ꯀꯌꯥ ꯁꯨꯔꯒꯦ
ꯃꯤ ꯑꯩꯈꯣꯏ ꯆꯦ ꯑꯃ ꯂꯣꯏꯈ꯭ꯔꯦ ꯅꯪ ꯑꯃ ꯂꯣꯏꯗꯣꯏ ꯃꯤꯅꯤ ꯁꯨꯗ ꯉꯥꯏꯔꯤ
ꯑꯥ ꯑꯗꯨꯗꯤ ꯀꯅꯥ ꯇꯧꯅꯤ ꯅꯪꯉꯣꯟꯗ ꯀꯌꯥ ꯆꯪꯉꯛꯇꯣꯏꯅꯣ
ꯈꯪꯗꯦ ꯅꯪꯣꯟꯗ ꯒꯤ ꯆꯪꯉꯛꯄꯗꯣ ꯑꯗꯨꯗꯒꯤ ꯀꯩꯅꯣ ꯇꯧꯏꯦ ꯍꯥꯏ ꯆꯪꯉꯛꯀꯗꯣꯏꯅꯤ ꯅꯪꯉꯣꯟꯗ ꯆꯪꯉꯛꯄꯗꯣ
ꯑꯩꯉꯣꯟꯗ ꯆꯪꯉꯛꯄꯒꯤ ꯃꯇꯨꯡ ꯏ ꯃꯇꯨꯡꯏꯟꯅꯀꯣ ꯎꯝ
ꯑꯗꯨ ꯅꯪꯅꯗꯤ ꯇꯧꯕ ꯌꯥꯔꯔꯣꯏꯕ ꯑꯗꯤ ꯇꯧꯕ ꯌꯥꯗꯣꯏ
ꯑꯩꯗꯤ ꯌꯥꯗꯣꯏꯔꯥꯅ ꯈꯜꯂꯒ
ꯑꯩꯁꯨꯅꯦ ꯑꯩꯅ ꯅꯍꯥꯟ ꯇꯧꯋꯦ ꯍꯥꯏꯕꯗꯣ ꯑꯥꯗ ꯑꯗꯨꯗ ꯅꯍꯥꯟ ꯇꯧꯕꯗꯨꯗꯤ ꯀꯩꯝ ꯇꯧꯋꯦꯕ ꯎꯝ ꯌꯥꯏꯌꯦꯦꯕ ꯌꯥꯗꯦ ꯐ ꯑꯗꯨꯗꯤ ꯑꯩꯈꯣꯏ ꯆꯦ ꯇꯪ ꯇꯥꯛꯄꯅꯦꯕ ꯑꯗꯨ ꯑꯗꯨꯗꯩ ꯄꯟꯖꯥꯕꯇ ꯂꯩꯕꯅꯤꯅ ꯐꯠ ꯐꯠ ꯆꯪꯉꯛ ꯆꯥꯅꯦ ꯁꯤꯗꯗꯤ ꯃꯅꯤꯄꯨꯔꯗ ꯂꯩꯕꯅꯤꯅ ꯇꯞꯄꯦ ꯃꯣꯏꯁ
ꯀꯩꯒꯤꯅꯁꯨꯣ ꯅꯛꯄ ꯃꯐꯝꯗꯅ ꯇꯞꯄ
ꯑ
ꯑꯔꯥꯞꯄ ꯃꯐꯝꯗꯅ ꯊꯨꯕ
ꯀꯤꯗꯧꯔꯤꯅꯣ
ꯑꯩꯗꯨ ꯀꯣꯛꯣꯛ ꯇꯨꯝꯕ ꯂꯣꯏꯔꯒ ꯁꯝ ꯀꯪꯍꯦꯜꯂꯤ
ꯎꯝ ꯍꯥꯏꯕꯤꯔꯛꯑꯣ ꯋꯥꯔꯤ ꯂꯦꯞꯇꯕ ꯇꯧꯕꯤꯒꯅꯨ
ꯑꯁ ꯑꯩ ꯈꯪꯗ꯭ꯔꯦ ꯑꯗꯨꯁꯨ ꯆꯪꯉꯛꯀꯗ꯭ꯔꯥ ꯑꯩꯅ ꯑꯁ ꯀꯔꯤ ꯀꯔꯥꯅ ꯍꯥꯏ ꯑꯗꯨꯁꯨ ꯈꯪꯗ꯭ꯔꯦ ꯇꯧꯔꯤꯁꯦ ꯁꯦ ꯁꯝꯁꯦ ꯁꯥꯡꯃꯟꯗꯅ ꯀꯛꯑꯣ ꯀꯛꯑꯣ ꯍꯥꯏꯕꯁꯨ ꯌꯥꯎꯔꯤ ꯁꯣꯝꯗ ꯑꯩꯈꯣꯏ ꯏꯅꯦꯅꯁꯨ ꯁꯝ ꯀꯛꯊꯛꯄ ꯀꯩꯗꯤ ꯁꯨꯃꯥꯏꯅ ꯁꯥꯡꯉꯤꯅꯣꯅ ꯀꯛꯄꯤꯔꯒꯦꯒ ꯇꯧꯁꯜꯂꯛꯑꯦ
ꯎꯝ
ꯑ ꯑꯩꯅ ꯁꯥꯡꯗꯕ ꯌꯥꯗꯦ ꯃꯌꯥꯡ ꯃꯃꯤꯠ ꯆꯥꯎꯥꯎꯕꯈꯣꯏꯗ ꯀꯩꯅꯣꯝ ꯇꯧꯋꯤ ꯍꯥꯏꯕ ꯑꯩꯅ
ꯎꯝ
ꯇꯨꯔꯁꯨ ꯁꯥꯡꯃꯂꯦ ꯀꯛꯊꯠꯂꯣ ꯍꯥꯏꯌꯦ ꯀꯛꯑꯁꯤꯔ
ꯅꯣꯏ ꯀꯥꯏ ꯌꯧꯔꯒꯦ ꯈ꯭ꯋꯥꯡ ꯌꯧꯔꯕ
ꯑꯁ ꯅꯂꯥ
ꯑꯦ ꯦꯂ ꯦꯂꯗꯤ ꯍꯟ ꯃꯅꯦꯦ
ꯑꯗꯨꯅꯦ ꯑꯗꯨ ꯌꯝꯅꯤ ꯌꯦꯡ ꯀꯛꯎ ꯍꯥꯏꯁꯦ
ꯈ꯭ꯋꯥꯡꯕꯨꯗꯤ ꯍꯂꯣ ꯑꯩ ꯑꯩ ꯆꯥꯗ꯭ꯔꯔꯤ
ꯀꯩꯅꯩꯅ ꯃꯥꯔ ꯑꯣꯐꯤꯁ ꯋꯥꯈꯔ
ꯀꯥꯅꯣ
ꯅꯅ ꯈꯪ ꯀꯦ
ꯑꯩꯣꯏ ꯅꯄꯤꯤꯅꯤ
ꯉꯥꯡ ꯍꯥꯏꯕ
ꯅꯪ ꯃꯥꯒꯤ ꯑꯣꯐꯤꯁ ꯆꯠꯄ꯭ꯔꯣ ꯑ ꯀꯩꯅꯣꯝ ꯆꯠꯄ꯭ꯔꯣ
ꯊꯕ ꯆꯂꯦ ꯆꯈꯥꯏꯃ
ꯎꯝ ꯀꯣꯏ ꯃ ꯆꯠꯁꯤꯣ
ꯂ꯭ꯔꯀꯥꯟ ꯆ ꯆꯅꯣ
ꯈꯪꯗꯦ ꯉꯜꯂꯤꯉꯩꯗ ꯆꯠꯍꯧꯁꯤꯗꯅ
ꯌꯥꯏ ꯑꯗꯨꯗ ꯑꯩ ꯗꯦꯠ ꯐꯥꯏꯚ ꯐꯥꯎꯗꯤ ꯗꯦꯠ ꯇꯥꯡ ꯃꯉꯥ ꯐꯥꯎꯗꯤ ꯆꯤꯜꯂꯤ
ꯑꯩꯈꯣꯏ ꯇꯥꯡ ꯃꯉꯥꯗ ꯀꯩꯅꯣꯝ ꯆꯠꯁꯤꯅ ꯍꯥꯏꯅꯔꯤ
ꯑꯣ ꯑꯗꯨ ꯅꯨꯃꯤꯠꯇꯣ ꯆꯠꯂꯣ ꯑꯩꯈꯣꯏ ꯑꯗꯨ ꯅꯨꯃꯤꯠꯇꯣ ꯀꯩꯅꯣꯝꯃ ꯂꯩꯌꯦ ꯆꯥꯅꯕ ꯑꯃ ꯑꯩꯈꯣꯏ ꯃꯥꯃꯣ ꯍꯣꯏ ꯃꯌꯥꯝ ꯑꯗꯒꯤ ꯑꯁ ꯈꯪꯗꯦ ꯀꯩꯅꯣ ꯍꯟꯗꯛꯇ ꯀꯩꯅꯣ ꯃꯤꯔꯟꯗꯥꯁꯨ ꯍꯥꯏꯔꯛꯑꯃꯅꯦ
ꯍꯣꯏ ꯃꯦꯔꯦꯟꯗꯁꯨ ꯍꯥꯏꯔꯛꯑꯦ ꯀꯩ ꯑꯁ ꯑꯩ ꯉꯁꯥꯏ ꯊꯧꯕ ꯍꯩ ꯇꯣꯡꯕ ꯍꯩꯇꯦ ꯍꯥꯏꯕꯗꯨ ꯑꯗꯨꯗ ꯊꯧꯔꯨꯁꯦ ꯀꯥꯏꯅ ꯍꯥꯏ
ꯑꯣ ꯑꯣꯟꯟꯗꯥꯛ ꯀꯩꯅꯣ ꯌꯦꯡꯕꯒꯤ ꯆꯠꯂꯨꯁꯦꯅ ꯍꯥꯏꯅ ꯗꯥꯏꯅꯥ ꯄꯩꯈꯥ ꯇꯧꯗꯣꯔꯦ ꯑꯗꯨꯅ ꯄꯩꯈꯥ ꯂꯣꯏꯔꯀꯥꯟꯗ ꯍꯥꯏꯔꯛꯀꯦ ꯍꯥꯏꯈꯤꯕꯅꯦ
ꯀꯩꯅꯣꯁꯤꯡꯁꯦ ꯀꯩ ꯀꯩ ꯀꯌꯥꯅꯣ
ꯃꯥ ꯂꯣꯏꯗꯣꯏꯕꯍꯟꯗ ꯃꯥꯅ ꯆꯍꯤ ꯃꯔꯤꯗꯅ
ꯑꯥ
ꯑꯗꯨꯒꯤ ꯃꯣꯏ ꯗꯤ ꯑꯦꯝꯒꯤ ꯇꯞꯄꯦ
ꯑ ꯃꯣꯏ ꯍꯟꯗꯛꯇꯨ ꯀꯩꯅꯣꯝ ꯇꯥꯕꯅꯤꯣ ꯃꯁꯥ ꯃꯁꯥꯒꯤ ꯀꯥꯐꯝꯗ ꯇꯥꯗꯕꯤꯗ ꯑꯇꯣꯞꯄꯗ ꯇꯥꯕ
ꯎꯝ ꯈꯪꯁꯤ ꯥꯏꯗꯤ ꯀ ꯍꯥꯏꯔ
ꯁꯝ ꯀꯨ ꯀꯗꯨ ꯕꯣꯁ ꯌꯥꯅꯤ ꯑ ꯈꯪꯗ꯭ꯔꯦ ꯑꯩꯁꯨ ꯑꯗꯨ ꯑꯗꯨꯝ ꯌꯥꯎꯔ ꯂꯩꯔꯦ
ꯎ
ꯑꯗꯨ ꯌꯥꯎꯗ꯭ꯔꯕꯗꯤ ꯋꯥꯔꯤ ꯁꯥꯟꯅꯕ ꯌꯥꯗꯦꯗ
ꯀꯩ ꯌꯥꯎꯗꯒꯅꯣ ꯍꯣꯏ ꯈꯪꯗꯦ ꯍꯥꯏꯗꯤ ꯈꯪꯗꯦ ꯑꯗꯨꯒ ꯑꯩ ꯅꯪꯒꯤꯔꯛꯑꯣ
ꯍꯥꯥ
ꯃꯣꯏ ꯂꯦ ꯄꯨꯅꯅꯤꯔꯑꯣꯣ
ꯑꯩꯅ ꯍꯥꯏꯁꯦ ꯈꯪꯗ꯭ꯔꯣ ꯀꯩꯅꯣ ꯑꯁꯤꯁꯦ ꯌꯥꯎꯗ꯭ꯔꯗꯤ ꯋꯥꯔꯤ ꯁꯥꯟꯅꯕ ꯌꯥꯗꯦ ꯍꯥꯏꯕ ꯏꯅꯣ ꯍꯥꯎꯗꯨ
ꯀꯩꯅꯩꯅ ꯍꯒ
ꯑꯁ ꯂꯥꯏꯔꯤꯛꯇ ꯏꯔꯤꯕ ꯃꯌꯥꯝꯗꯨ ꯑꯗꯨꯗ ꯌꯥꯎꯗ꯭ꯔꯗꯤ ꯂꯣꯏ ꯁꯥꯟꯅꯕ ꯌꯥꯗꯦ ꯍꯥꯏꯕ
ꯑꯍꯣ ꯑ ꯑꯆꯧ ꯂꯥꯛꯑꯔ ꯑꯗꯨꯗꯣ ꯅꯪ ꯍꯧꯖꯤꯛꯀꯤ ꯊꯤ ꯍꯥꯏꯕꯗꯣ ꯑꯗꯨ ꯅꯝꯕꯤꯌꯣꯌꯨ ꯕꯕꯥ ꯊꯥꯒ꯭ꯔꯕꯅꯤ
ꯊꯥꯔꯁꯨ ꯀꯩꯁꯨ ꯀꯥꯏꯗꯦ ꯊꯥꯡꯅꯤꯡꯡ ꯊꯥꯗꯔꯁꯅꯨ
ꯌꯦ ꯀꯣ ꯀꯄ
ꯇꯜꯂꯤꯉꯥꯏꯕ
ꯑꯗꯣ ꯀꯝꯄꯥꯛ ꯀꯣꯡꯝꯄꯥꯛ ꯀꯧꯋꯏꯦ ꯈꯪꯕ꯭ꯔꯥ ꯑꯩꯈꯣꯏ ꯉꯁꯤ ꯉꯥꯛꯇ ꯉꯥꯏ ꯑꯣꯏ ꯃꯆꯧꯗꯣ ꯍꯂꯛꯇ ꯉꯥꯏ ꯀꯥꯝ ꯂꯥꯛꯑꯦ
ꯑꯩꯈꯣꯏꯗꯁꯨ ꯋꯥ
ꯂꯤꯌꯣ ꯂꯤꯌꯣ ꯅꯪ ꯂꯦꯛ ꯀꯅꯣ
ꯈꯪꯗꯦꯗ ꯑꯩꯁꯨ
ꯅꯣꯏ ꯀꯩꯅꯣ ꯅꯪ ꯋꯥꯌꯥꯝ ꯉꯥꯡꯗ꯭ꯔꯗꯤ ꯐꯪꯉ
ꯉꯁꯥꯏꯒꯤꯗꯣ ꯌꯥꯝꯃꯦ ꯍꯥꯏꯔꯣ ꯌꯥꯝꯗꯦ ꯍꯥꯏꯔꯣ
ꯑ
ꯑꯗꯨꯗꯣ ꯍꯥꯏꯔꯑꯣꯅꯦ ꯌꯥꯝꯃꯦ ꯍꯥꯏꯕ꯭ꯔꯥ ꯌꯥꯝꯗꯦ ꯍꯥꯏꯕ꯭ꯔꯥ
ꯈꯪꯗ꯭ꯦꯪꯗ ꯈꯪ ꯈ ꯅꯪ ꯆꯥꯈ꯭ꯔꯔꯕ ꯆꯥꯎ ꯍꯇꯣ ꯀꯩꯅꯣ ꯇꯣ ꯄꯨꯟꯅꯔꯕꯥ ꯄꯥꯏꯒꯅꯨ ꯑꯗꯨ ꯍꯣꯜꯂꯤꯈꯅꯣ
ꯏꯁꯀꯣꯗꯒꯁꯨ
ꯗꯤ ꯅꯪ ꯋꯥ ꯉꯥꯏꯕꯗꯤ ꯄꯩꯁꯥ ꯐꯪꯉꯔꯣꯏ
ꯑꯗꯨꯅꯦ ꯅꯍꯥꯟꯗꯤ ꯌꯥꯝ ꯂꯩꯕꯅꯦ ꯑꯗꯨ ꯉꯁꯤꯗꯤ ꯂꯩꯇ꯭ꯔꯦ
ꯉꯁꯤ ꯑꯩꯈꯣꯏ ꯀꯥ ꯍꯣꯡꯕꯩꯗꯣ
ꯀꯥꯣꯕꯗ ꯅꯅꯥ ꯑꯗꯣ ꯑꯩꯉꯣꯟꯗ ꯊꯤꯅ ꯉꯥꯡꯕꯗꯣ ꯈꯪꯕ ꯅꯠꯇ꯭ꯔꯣ
ꯎꯝ ꯈꯩ ꯊꯤꯗꯤ ꯈ ꯃꯔ
ꯑꯩꯁꯨ ꯑꯗꯨꯃꯥꯏꯅ ꯉꯥꯡꯂꯝꯝꯗꯧ ꯃꯥꯜꯂꯦꯅ ꯈꯜꯂꯦꯕ ꯑꯗꯨꯒ ꯑꯔꯖꯨꯅꯥ ꯀꯣꯜ ꯇꯧꯔꯛꯇꯦ ꯐꯣꯟ ꯇꯧꯔꯛꯇꯦ
ꯑꯗꯨꯅꯤ ꯇꯨꯝ ꯂꯩꯔꯝꯒ ꯃꯣꯏ ꯍꯧꯒꯠꯂꯂꯝꯈ꯭ꯔꯦ ꯗꯤꯛꯁꯥꯁꯨ ꯀꯩꯅꯣ ꯄꯥꯏꯔꯛꯇꯦ ꯍꯥꯏꯕ
ꯗꯤꯛꯁꯥ ꯂꯩꯔꯤꯕ꯭ꯔꯣ ꯌꯨꯝ ꯆꯠꯇ꯭ꯔꯤꯕ꯭ꯔꯣ
ꯆꯠꯁꯦ ꯃꯣꯏ ꯇꯥꯡꯗꯤ ꯄꯥꯟꯖꯒꯅꯤ ꯑꯦ
ꯌꯥꯝ ꯊꯤꯅꯦ ꯑꯗꯨꯗꯤ
ꯖꯨꯂꯥꯏ ꯇꯥꯡꯅꯤꯄꯥꯟ ꯆꯠꯀꯅꯤ ꯍꯥꯏꯕꯗ
ꯀꯩꯒꯤꯅꯣ ꯑꯗꯨꯃꯥꯏꯅ ꯊꯦꯡꯉꯤꯗꯣ
ꯑꯩꯈꯣꯏ ꯍꯥꯟꯅ ꯀꯩꯅꯣ ꯇꯧꯒꯅꯤ ꯈꯜꯂꯤꯗꯅ ꯍꯥꯟꯅ ꯖꯨꯂꯥꯏ ꯀꯌꯥꯅꯣꯗꯨꯗ ꯗꯦꯠ ꯄꯤꯗꯅ ꯇꯥꯡ ꯇꯥꯡ ꯄꯩꯈꯥ ꯄꯤꯗꯅ ꯑꯗꯨꯒꯤ
ꯑꯣ ꯑꯗꯨ ꯑꯃꯨꯛ ꯀꯩꯅꯣ ꯇꯧꯕꯒꯤꯀꯣ ꯍꯥꯟꯅ ꯑꯃꯨꯛ ꯊꯥꯈ꯭ꯔꯦꯗꯅ
ꯍꯥꯟꯅ ꯀꯛꯈ꯭ꯔꯕ ꯃꯣꯏꯁꯦ
ꯑꯗꯣ ꯀꯥ ꯎꯄꯨꯗꯨꯗꯪ ꯁꯦꯝꯕꯤꯔ ꯌꯥꯅꯦꯕ ꯑꯩꯗꯤ ꯑꯩꯗꯨ ꯅꯠꯇꯗꯤ ꯏꯊꯟꯗ ꯍꯗ ꯄ ꯐꯠꯇ
ꯀꯩꯒꯤ ꯂꯩꯍꯧꯗꯣꯏꯅꯣ ꯂꯩꯍꯧꯗ꯭ꯔꯁꯨ ꯌꯥꯏ
ꯑꯗꯨ ꯑꯗꯨ
ꯍꯥꯏꯗꯤ ꯃꯣꯏ ꯑꯔꯖꯨꯅꯥ ꯍꯣꯏ ꯂꯩꯍꯧꯕꯅꯤꯅꯀꯣ ꯉꯥꯡꯅꯕ ꯌꯥꯏꯅꯤ ꯍꯥꯏꯕ ꯃꯦꯟ
ꯁꯥꯊꯤꯕꯤ ꯅꯨꯄꯤꯗꯨꯗ ꯍꯥꯏꯅꯕꯤꯌꯣ ꯍꯥꯏꯔꯒ ꯌꯥꯅꯤ ꯑꯗꯨ
ꯌꯥꯕꯗ ꯌꯥꯗ ꯐꯅ ꯃ ꯅꯨ ꯄꯤꯔꯣ ꯉꯥꯡꯅꯔ ꯌꯥꯗ ꯌꯥꯝ ꯁꯥꯎꯉ ꯑꯣꯖꯥꯅꯦ ꯍꯥꯏ
ꯈꯪꯗꯦꯅ ꯃꯥꯁꯦ ꯑꯣꯖꯥ ꯃꯆꯥ ꯑꯃ ꯑꯣꯏꯖꯔꯒ ꯌꯥꯝꯅ
ꯉꯥꯡꯅꯕ ꯁꯛꯅꯕ ꯌꯥꯗ꯭ꯔꯤꯕ ꯃꯔꯝ ꯑꯩ ꯒ꯭ꯌꯥꯟ ꯇꯥꯗꯦ
ꯑ ꯁꯨ ꯑꯣꯏꯔꯁ ꯅ ꯀꯁꯤ ꯑꯣ ꯑꯗꯨꯨꯗꯦ
ꯑꯩ ꯑꯩ ꯑꯩꯁꯦꯗꯤ ꯨꯇꯤ ꯑꯩꯁꯦ ꯀꯩꯅꯣꯝ ꯇꯧꯕꯤꯦꯕ ꯑꯃꯗ ꯂꯥꯛꯇꯣꯔꯦꯕꯀꯣ ꯑꯗꯨꯗꯨꯒꯤ ꯂꯣꯛꯁꯨ ꯊꯨꯡꯕ ꯑꯗꯨꯗꯨꯒꯤ ꯀꯣꯛꯁꯨ ꯇꯨꯝꯗꯕ ꯏꯔꯨꯁꯨ ꯂꯨꯗꯕ ꯌꯥꯗꯕ ꯑꯗꯨ ꯑꯩꯁꯦ ꯂꯨꯗ꯭ꯔꯗꯤ ꯌꯥꯔꯔꯣꯏꯗꯕ
ꯎꯝ
ꯂꯣꯛꯁꯤ ꯊꯨꯡꯖꯔꯁꯅꯨꯅ ꯑꯩꯅ ꯇꯧꯖꯔꯤꯕꯁꯦ
ꯑꯅꯦ ꯂꯣꯛ ꯊꯣꯡꯉꯁꯨ ꯎꯝ ꯀ ꯊꯣꯡꯉꯜꯂꯤꯦ ꯊꯨꯡꯅ ꯇꯝꯊꯣꯛꯈ꯭ꯔꯦꯦ
ꯑꯁ ꯃꯁꯤꯁꯦ ꯑꯩ ꯌꯥꯝ ꯅꯨꯡꯉꯥꯏꯇꯦ ꯀꯩꯅꯣ ꯍꯥꯏꯔꯀꯥꯟꯗ ꯌꯨꯝ ꯆꯠꯅꯤꯡꯕꯒꯤ ꯑꯩꯈꯣꯏ ꯃꯃꯥꯍꯣꯏꯗꯨ ꯀꯟꯅ ꯂꯤꯡꯉꯤ ꯑꯩꯅ ꯁꯤꯗ ꯅꯨꯡꯉꯥꯏꯔ ꯐꯝꯃ ꯂꯩꯦ ꯆꯥꯗꯅ ꯇꯨꯝꯗꯅ
ꯍꯧꯖꯤꯛꯐꯥꯎ ꯆꯠꯄ ꯌꯥꯒꯔꯣꯏꯗ꯭ꯔꯥꯀꯣ
ꯆꯠꯇꯤ ꯆꯠꯅꯩꯌꯦꯕꯀꯣ
ꯎꯝ
ꯅꯪꯅꯁꯨ ꯈꯪꯗꯦꯗ ꯀꯤꯌꯦ ꯃꯤ ꯑꯌꯥꯝꯕꯨꯗꯤ ꯆꯠꯅꯩ ꯑꯗꯨ ꯃꯈꯣꯏ ꯃꯃꯥꯍꯣꯏꯅ ꯂꯥꯛꯈꯤꯅꯨ ꯂꯩꯀꯣ ꯍꯥꯏꯔꯛꯀꯦ ꯍꯥꯏꯕ ꯑꯗꯨ ꯊꯕꯛ ꯇꯧꯕ ꯌꯥꯕ ꯑꯗꯨꯝ ꯇꯧꯋꯣ ꯍꯥꯏꯕꯒꯤ
ꯎꯝ ꯍꯥꯏꯗꯤ ꯑ ꯑꯥꯔꯃꯤꯒ ꯆꯪꯃꯤꯟꯅꯔꯨ ꯌꯥꯅꯤꯅ
ꯍꯥ
ꯁꯤ ꯐꯥꯥꯏꯁꯤꯡꯒ ꯆꯪꯃꯤꯟꯅ ꯌꯥꯅꯤ
ꯎꯝ
ꯌꯥꯗ꯭ꯔꯥ
ꯀꯥꯏꯗ ꯆꯪꯃꯤꯟꯅꯕ ꯌꯥꯅꯤ ꯍꯥꯏꯅꯣ
ꯁꯤꯐꯥꯏꯁꯤꯡꯒ
ꯑꯣ ꯍꯣꯏ ꯑꯗꯨ ꯑꯗꯨꯁꯤꯡꯗꯣ ꯌꯥꯎꯔꯒ ꯆꯠꯅꯩꯌꯦꯕ ꯀꯣ ꯑꯗꯨ ꯑꯣꯏꯔꯁꯨ ꯃꯣꯏꯁꯨ ꯊꯥꯖꯕ ꯌꯥꯗꯦ ꯍꯥꯏꯔꯛꯑꯦꯕꯗꯣ ꯈꯪꯕ ꯑꯗꯨꯗꯨꯒꯤ ꯅꯍꯥꯟ ꯑꯃ ꯂꯝꯕꯤ ꯑꯅꯤ ꯂꯩꯕꯀꯣ ꯑꯃꯔꯣꯝꯗ ꯆꯠꯄꯗꯨꯁꯨ ꯃꯤ ꯌꯧꯔꯝꯗꯥꯏꯗꯨꯗ ꯑꯁ ꯌꯥꯝ ꯂꯥꯡꯉꯤ ꯌꯧꯔꯝꯗꯥꯏꯗꯨꯗ